ꯍꯜꯂꯣ ꯇꯥꯕ꯭ꯔꯣ ꯎꯝ ꯎꯝ ꯎꯝ ꯌꯦꯁ
ꯍꯜꯂꯣ
ꯇꯥꯏ ꯇꯥꯏ ꯇꯥꯗꯕ꯭ꯔꯥ ꯅꯪ
ꯍꯂꯣ
ꯑꯩ ꯃꯥꯏꯇꯥ ꯇꯥꯗ ꯑꯩꯗꯤ ꯇꯥꯏꯌꯦ
ꯍꯜꯂꯣ
ꯑꯩꯒꯤ ꯅꯦꯠꯋꯥꯛ ꯑꯩꯒꯤ ꯅꯦꯋꯥꯛꯅꯔ ꯑꯩꯗꯤ ꯇꯥꯏꯌꯦ ꯐꯖꯅ
ꯈꯔ ꯈꯔ ꯀꯟꯅ ꯉꯥꯡꯉꯨꯅ‌ꯦ ꯈꯔ ꯀꯟꯅ ꯉꯥꯡꯉ‌ꯣꯕ
ꯆꯥꯛ ꯆꯥꯔꯕ‌ꯣ
ꯑ‌ꯣ ꯆꯥꯕ ꯂꯣꯏꯔꯦ ꯍꯧꯖꯤꯛ ꯐꯃꯨꯡ ꯀꯥꯔꯦ
ꯑꯁ ꯑꯩꯁꯨ ꯆꯥꯛꯇꯣ ꯉꯁꯥꯏ ꯃꯄꯥꯟꯗꯒꯤ ꯍꯜꯂꯛꯄꯗꯣ ꯏꯃꯥꯟꯕꯤꯒ ꯀꯩꯀꯩꯅꯣ ꯆꯥꯔꯨꯔꯦꯕꯀꯣ ꯑꯗꯨꯒ ꯍꯜꯂꯥꯎꯒ ꯑꯩꯗꯣ ꯆꯥꯅꯤꯡꯗ꯭ꯔꯦ ꯆꯥꯔ‌ꯣꯏꯅ ꯇꯧꯋꯦꯕ ꯑꯗꯨꯒ ꯈꯣꯏ ꯅꯥꯏꯕꯔꯁꯤꯡꯒꯤ ꯃꯣꯏ ꯏꯟꯖꯥꯡꯗꯣ ꯑꯣꯛ ꯊꯣꯡꯉ ꯃꯥꯜꯂ‌ꯦ ꯃꯣꯏ ꯃꯅꯝꯁꯦ ꯄꯥꯏꯈꯠꯂꯛꯄꯗ ꯀ‌ꯣ ꯈꯪꯕ꯭ꯔꯥ ꯆꯥꯛꯁꯦ ꯂꯥꯝꯈꯠꯂꯛꯑꯦ ꯑꯗꯨ ꯒꯤ ꯉꯁꯥꯏ ꯑꯌꯨꯛꯀꯤꯗꯣ ꯑꯃꯨꯛ ꯆꯥꯔꯦ ꯑꯗꯨꯅ‌ꯦ
ꯇꯤꯁ ꯆꯥꯔꯦ ꯄꯨꯛ ꯅꯨꯡꯉꯥꯏꯇꯕꯒꯤ ꯑꯃꯨꯛ ꯊꯤ ꯁꯦ ꯐꯥꯏꯗꯔꯦ ꯑꯃꯨꯛ ꯂꯣꯏ ꯆꯠꯈ꯭ꯔꯦ ꯃꯤꯊꯥ ꯄꯥꯟ ꯆꯥꯔꯤꯅꯦ ꯑꯩꯗꯤ ꯍꯧꯖꯤꯛ ꯇꯥꯕ꯭ꯔꯥ ꯇꯥꯕ꯭ꯔꯥ ꯍꯜꯂꯣ ꯇꯥꯗꯕ꯭ꯔ‌ꯣ